ꯍꯥꯎ ꯍꯥꯎ ꯑꯥ ꯀꯃꯥꯏ ꯀꯃꯥꯏ ꯇꯧꯔꯤꯒꯦ ꯅꯣꯏꯕꯣ
ꯑ‌ ꯅꯨꯡꯉꯥꯏꯔꯤꯌꯦ ꯁꯨꯝ ꯑ ꯀꯩ ꯁꯨꯇꯤ ꯂꯩꯕꯁꯦ ꯈꯔ ꯀꯣꯝꯃꯦ ꯊꯕꯛ ꯁꯦ
ꯑꯥ ꯑꯉꯥꯡ ꯒꯩ ꯁꯥꯝꯃꯔ ꯚꯦꯀꯦꯁꯟ ꯑꯣꯏꯕ
ꯑ ꯍꯣꯏ
ꯎꯝ ꯑꯥ ꯀꯩꯅꯣ ꯇꯧꯕ꯭ꯔꫭ ꯁꯥꯃꯔ ꯚꯦꯀꯦ ꯁꯟ ꯑꯥ ꯅꯣꯏꯒꯤ ꯑꯗ꯭ꯋꯥꯏꯗ ꯑꯥ ꯑꯉꯥꯡꯒꯩꯒꯤ ꯇꯨꯏꯁꯟꯒꯤ ꯑꯣꯖꯥ ꯑꯐꯕ ꯀꯩꯗꯧꯕ ꯂꯩꯕ꯭ꯔ ꯀꯝꯃꯥꯏ ꯇꯧꯒꯦ
ꯑꯥ ꯏꯪꯂꯤꯁꯀꯤ ꯑꯃꯗꯤ ꯇꯧꯅꯩ ꯍꫭꯏ ꯀ꯭ꯂꯥꯁ ꯀꯌꯥꯒꯤ
ꯑꯥ ꯀ꯭ꯂꯥꯁ ꯑꯥꯏꯠꯀꯤ
ꯏꯪꯂꯤꯁꯀꯤ ꯇꯧꯅꯩꯌꯦ ꯑꯗꯣ ꯑꯩꯒꯤꯗꯤ ꯁꯨꯝ ꯃꯆꯦꯁꯤꯡ ꯑꯗꯒꯤ ꯃꯌꯥꯝꯕꯁꯤꯡꯗ ꯑꯗꯨꯝ ꯇꯧꯅꯩꯌꯦ
ꯍꯣꯏ ꯍꯣꯏ
ꯑꯗꯨꯃꯥꯏꯅ ꯅꯥꯏꯟ ꯇꯦꯟꯒꯤꯗꯤ ꯀꯣꯂꯦꯖꯀꯤ ꯑꯃ ꯇꯧꯋꯤ ꯊꯣꯏꯗꯣꯛꯄ ꯂꯩꯇꯦ
ꯑꯩꯖꯨ ꯑꯉꯥꯡꯗꯣ ꯁꯨꯝ ꯀꯅꯣ ꯇꯧꯔꯗꯤ ꯅꯣꯏꯒꯤ ꯑꯗ꯭ꯋꯥꯏꯗ ꯀꯅꯣꯗ ꯇꯨꯏꯁꯟꯒꯤ ꯑꯣꯖꯥ ꯑꯐꯕꯒ ꯂꯩꯇꯥꯔꯗꯤ ꯑꯩꯒꯤꯖꯨ ꯑꯝꯇꯪ ꯌꯥꯎꯍꯟꯅꯤꯡꯕ
ꯌꯥꯏ ꯏꯪꯂꯤꯁ ꯒ꯭ꯔꯃꯥꯔꯒꯤ ꯀꯣꯔꯁꯇꯨ ꯇꯧꯅꯩꯌꯦ ꯑꯉꯥꯡ ꯑꯈꯣꯏꯁꯤ ꯑꯅꯛꯄꯁꯤꯗ ꯑꯗꯨꯅ ꯑꯗꯨꯝ ꯃꯌꯥꯝ ꯑꯗꯨꯝ ꯇꯝꯅꯩ ꯑꯔꯥꯞꯄꯗꯁꯨ ꯂꯥꯛꯅꯕꯁꯨ ꯌꯥꯎꯋꯤ ꯏꯪꯂꯤꯁꯀꯤꯗꯤ ꯃꯉꯣꯟꯗ ꯑꯌꯥꯝꯕ ꯇꯝꯅꯔꯦ ꯑꯁ ꯇꯣꯉꯥꯟꯅ ꯑꯇꯩ ꯑꯄꯨꯟꯕ ꯁꯕꯖꯦꯛ ꯀ꯭ꯂꯥꯁ ꯁꯚꯦꯟ ꯑꯩ ꯂꯩꯀꯥꯏꯒꯤ ꯃꯆꯦꯁꯤꯡ ꯃꯅꯦꯁꯤꯡꯗ ꯁꯨꯝ ꯇꯝꯅꯩꯌꯦꯕ ꯑꯗꯨꯒ ꯀꯅꯣꯒꯤꯗꯤ ꯁꯕꯖꯦꯛ ꯑꯃꯃꯝꯒꯤ ꯇꯣꯉꯥꯟꯕꯗꯤ ꯏꯪꯂꯤꯁꯀꯤꯁꯤ ꯅꯠꯇꯅ ꯂꯩꯇꯦ ꯑꯈꯣꯢ ꯑꯅꯛꯄꯗ ꯍꯥꯏꯇꯥꯔꯒꯗꯤ ꯈꯤꯇꯪ ꯍꯥꯏ ꯗꯣꯛꯑꯕꯨꯗꯤ ꯀꯣꯆꯤꯡ ꯁꯦꯟꯇꯔꯕꯨꯗꯤ ꯑꯗꯨꯝ ꯂꯩꯅꯩꯌꯦꯕ
ꯀꯩ ꯂꯝꯗ
ꯑꯣ ꯈꯣꯏ ꯁꯤꯗꯩ ꯈꯤꯇꯪ ꯍꯥꯏꯗꯣꯑꯒ ꯁꯦ ꯅꯣꯡꯁꯥꯕ ꯁ꯭ꯋꯥꯥꯏ ꯋꯥꯏꯁꯤꯗ ꯑꯗꯨꯝ ꯅꯩ ꯑ ꯑꯉꯥꯡ ꯀ꯭ꯂꯥꯁ ꯍꯟꯗꯛ ꯑꯩꯠ ꯀꯥꯔꯤꯔꫭ
ꯑꯉꯥꯡ ꯀ꯭ꯂꯥꯁ ꯑꯥꯏꯠ ꯀꯥꯔꯤꯅꯤ
ꯑꯥꯎ ꯅꯪꯒꯤꯗꯤ ꯅꯪꯒꯤꯗꯤ ꯀꯌꯥ ꯀꯥꯔꯤꯅꯣ
ꯀꯥꯏꯅꯦ
ꯑꯣ ꯑꯣ ꯑꯗꯨꯗꯤ ꯑꯩꯒ ꯏꯈꯦꯠ ꯈꯦꯠꯅꯗꯦꯅꯦ
ꯍꯣꯏ
ꯎꯝ
ꯑ ꯈꯪꯗꯦ ꯏꯪꯈꯠꯂꯛꯄꯁꯦ ꯆꯥꯎꯔ ꯆꯥꯎꯔꯒ ꯉꯥꯡꯅꯕꯁꯦ ꯈꯔ ꯈꯔ ꯁꯨꯝ ꯋꯥꯔꯏ
ꯑ ꯅꯪꯒꯤꯗꯤ ꯅꯪꯒꯤꯗꯤ ꯑꯉꯥꯡ ꯑꯅꯤꯅꯦ ꯍꯥꯏꯕꯗꯥꯏ
ꯑꯅꯤꯅꯦ ꯅꯨ ꯄꯤ ꯑꯃꯅ ꯅꯨꯄꯤ ꯃꯆꯥ ꯅꯨꯄꯤ ꯃꯆꯥ ꯑꯗꯨꯒ ꯀꯦꯖꯤ ꯇꯝꯕꯗ ꯉꯥꯏꯔꯤ ꯑꯃꯗꯤ ꯄꯤꯏ
ꯑꯣ ꯑꯣ ꯑꯗꯨꯗꯤ ꯄꯤꯏꯀꯣ ꯈꯔ ꯒꯦꯞ ꯂꯩꯔ ꯃꯥꯜꯂꯦꯅꯦꯀꯣ ꯅꯪ ꯀꯅꯣꯗ ꯅꯨꯄꯤ ꯃꯆꯥꯗꯨꯒ ꯅꯨꯄꯥ ꯃꯆꯥꯗꯨꯒ ꯑꯥ
ꯒꯦꯞ ꯂꯩꯕꯁꯤ ꯑꯃꯔꯣꯝꯗ ꯐꯩ ꯑꯃꯔꯣꯝꯗ ꯐꯠꯂꯝꯗ꯭ꯔꯦ ꯍꯥꯏꯇꯥꯔꯦꯅꯦ ꯌꯥꯝ ꯒꯦꯞ ꯂꯩꯃꯟꯕꯁꯦ ꯃꯇꯝ ꯃꯇꯝ ꯃꯥꯡꯕ ꯇꯣꯉꯥꯟ ꯇꯣꯉꯥꯟ ꯃꯥꯡꯉꯛꯄꯗꯣ
ꯍꯥꯥ
ꯒꯦꯞꯁꯦ ꯃꯃꯥꯗꯕꯨꯗꯤ ꯐꯕ ꯊꯣꯏꯗꯣꯛꯄ ꯌꯥꯎꯗꯦ ꯑꯧ ꯒꯦꯞ ꯁꯦ ꯌꯥꯝ ꯂꯩꯕꯁꯦ ꯍꯛꯆꯥꯡꯒꯤ ꯑꯣꯏꯅ ꯃꯃꯥꯗꯕꯨꯗꯤ ꯐꯕ ꯑꯗꯨꯒ ꯑꯩꯈꯣꯏ ꯑꯄꯨꯟꯕ ꯄꯨꯟꯅ ꯑꯉꯥꯡ ꯁꯦꯟꯅꯕꯒꯤꯗꯤ ꯃꯇꯝ ꯃꯥꯡꯕ ꯈꯣꯠꯄꯒꯤ ꯑꯣꯏꯔꯒꯗꯤ ꯌꯥꯝ ꯌꯥꯝ ꯂꯩꯃꯟꯕꯖꯦ ꯀꯥꯟꯅꯔꯝꯗ꯭ꯔꯦ ꯍꯥꯏ ꯇꯥꯔꯦ
ꯎꯝ
ꯎꯝ
ꯑ ꯀꯩ ꯀꯩ ꯁ꯭ꯀꯨꯜ ꯇꯝꯃꯤꯕ ꯑꯉꯥꯡꯒꯩꯗꯤ
ꯑꫭ ꯅꯨꯄꯥ ꯃꯆꯥꯗꯨꯅ ꯖꯣꯁꯦꯞ ꯇꯝꯃꯦ ꯅꯨꯄꯤ ꯃꯆꯥꯗꫭ ꯑꯦꯂꯦꯞꯇ ꯍꯟꯗꯛ ꯂꯣꯇꯔꯤ ꯈꯜꯂꯛꯑꯦ ꯑꯗꯨꯝꯃꯥꯏ ꯇꯧꯔꯒ ꯇꯝꯃꯤ
ꯁ꯭ꯀꯨꯗꯤ ꯀꯩꯅꯣ ꯇꯧꯕ ꯉꯥꯛꯇꯅꯤꯅꯦ ꯑꯐꯕ ꯉꯥꯛꯇꯅꯤꯀꯣ
ꯍꯣꯏ ꯍꫭꯏ ꯍꯥꯟꯅ ꯃꯃꯤꯡ ꯈꯔ ꯈꯔ ꯂꯩꯅꯕ ꯑꯣꯏꯔꯤ
ꯍꯣꯏ ꯍꯣꯏ ꯎꯝ
ꯏꯌꯥꯝꯕꯩ ꯑꯉꯥꯡ ꯀꯥꯏ ꯇꯝꯒꯦ
ꯑꯩꯒꯤꯗꯤ ꯄꯤꯇꯝ ꯕꯔꯥꯗ ꯇꯝꯃꯦ
ꯎꯝ ꯄꯤꯇꯝ ꯕꯔꯥꯁꯨ ꯌꯥꯝ ꯏꯁꯇ꯭ꯔꯤꯛ ꯑꯣꯏꯕꯅꯦ
ꯍꯣꯏ ꯍꯣꯏ ꯏꯁꯇ꯭ꯔꯤꯛ ꯑꯣꯏꯌꯦ ꯑꯗꯨꯝ ꯃꯣꯏ ꯀꯩꯅꯣꯗ ꯑ ꯂꯣꯟꯕ ꯈꯣꯠꯄ ꯀꯣ ꯑꯗꯨꯝ ꯐꯖꯅ ꯑꯗꯨꯝ ꯉꯥꯡꯕ ꯈꯣꯠꯄꯁꯨꯃꯛ ꯃꫭꯏꯖꯨ ꯑꯗꯨꯝ ꯇꯝꯕꯤꯕ ꯃꯥꯜꯂꯦ ꯑꯗ ꯃꯣꯏꯗ ꯉꯥꯡꯕ ꯈꫭꯠꯄ ꯑꯗꯨꯝ ꯉꯥꯡꯉꯤ ꯈꯔ ꯑꯗꯨꯝ
ꯎꯝ ꯈꯣꯏ ꯑꯉꯥꯡꯁꯤꯡꯁꯨ ꯂꯩꯀꯥꯏ ꯑꯉꯥꯡꯁꯤꯡ ꯇꯝꯃꯦꯕ ꯑꯗꯨ ꯈꯔ ꯑꯗꯨꯝ ꯏꯁꯇ꯭ꯔꯤꯛ ꯑꯣꯏꯕꯅꯦ ꯑ ꯍꯧꯖꯤꯛꯀꯥꯟꯁꯤꯗꯤ ꯈꯪꯗꯦ ꯁ꯭ꯀꯨꯜꯁꯤꯡꯁꯦ ꯑꯌꯥꯝꯕꯅꯕꯨꯗꯤ ꯃꯥꯟꯅꯔꯦ
ꯎꯝ
ꯁ꯭ꯀꯨꯜꯁꯤ ꯆꯥꯟꯅꯕ ꯆꯥꯟꯅꯗꯕꯁꯨ ꯈꯔ ꯂꯩꯕ꯭ꯔ ꯈꯪꯗꯦꯗ ꯑꯉꯥꯡꯈꯩꯗ ꯁ꯭ꯀꯨꯜꯁꯤꯁꯨ ꯃꯣꯏ ꯇꯤꯆꯤꯡ ꯏꯁꯇꯥꯏꯜꯁꯤꯗ ꯑꯗꯒꯤ ꯐ꯭ꯔꯦꯟ ꯁꯥꯔꯀꯟꯗ ꯈꯔ ꯑꯗꯨꯝ ꯂꯩꯕ꯭ꯔ ꯈꯪꯗꯦꯗ
ꯑꯗꯨꯒꯨꯝꯕꯁꯨ ꯊꯣꯛꯇꯕꯕꯨꯗꯤ ꯅꯠꯇꯦꯗ ꯑꯗꯨꯝ ꯊꯣꯏꯄꯣꯠꯅꯤ ꯑ ꯑꯉꯥꯡꯖꯤꯡꯖꯤꯗꯀꯣ ꯃꯣꯏꯅ ꯑꯥꯗ ꯇꯧꯔꯛꯏꯕ ꯃꯥꯅ ꯈꯟꯖꯔꯤꯗꯨꯒ ꯑꯣꯖꯥꯖꯤꯡꯗꯨꯅ ꯇꯧꯔꯏꯖꯤꯡꯗꯨꯒ ꯑ ꯑꯃꯨꯛ ꯑꯣꯟꯅ ꯇꯩꯅꯕꯔꯣꯝꯗ ꯍꯦꯛ ꯄꯨꯒꯤꯕꯁꯨ ꯑꯗꯨꯝ ꯌꯥꯎꯗꯕ ꯅꯠꯇꯦꯕ ꯎꯝ
ꯈꯪꯗꯦ ꯑꯉꯥꯡꯁꯤꯡꯁꯤꯅ ꯍꯩꯌꯦꯡ ꯋꯥꯢ ꯆꯥꯎꯔ ꯀꯩꯗꯧꯗꯣꯏꯅꯣ
ꯑꯗꯨꯕꯨ ꯑꯩꯅ ꯀꯩꯅꯣꯝꯃꯗꯤ ꯍꯥꯏꯅꯤꯡꯉꯦ ꯑꯩꯅ ꯀ ꯀꯩꯅꯣꯝꯃꯗꯤ ꯍꯥꯏꯅꯤꯡꯉꯦꯗꯤ ꯌꯥꯔꯤꯒꯩ ꯑꯥ ꯑꯉꯥꯡꯖꯤꯡꯖꯤꯅꯀꯣ ꯑꯣꯖꯥꯖꯦ ꯆꯤꯜꯍꯥꯎ ꯊꯤꯍꯟꯗꯕ ꯑꯩ ꯑꯩ ꯑꯩꯗꯤ ꯑꯣꯖꯥꯖꯦ ꯍꯩꯅꯗꯦ ꯍꯥꯏꯗꯤ ꯑꯣꯖꯥꯖꯦ ꯀꯅꯣ ꯇꯧꯗꯦ ꯑꯥ ꯃꯥ ꯄꯥꯝꯗꯦ ꯍꯥꯏꯕꯖꯦ ꯃꯣꯏꯅ ꯆꯨꯁ ꯇꯧꯍꯟꯗꯕ ꯀꯩꯒꯤꯅꯣꯗ ꯃꯥꯅ ꯍꯩꯅ ꯗ꯭ꯔꯤꯕ ꯑꯣꯖꯥꯗꯣ ꯑ ꯀꯅꯣꯗꯣ ꯑꯗꯨꯅꯗꯤ ꯑ ꯑꯐꯕ ꯁꯥꯇ꯭ꯔ ꯃꯌꯥꯝ ꯑꯃꯗꯤ ꯄꯨꯊꯣꯛꯈ꯭ꯔꯤꯕꯀꯣ
ꯃꯥꯅꯦ
ꯃꯀꯣꯛ ꯊꯣꯡꯕ ꯃꯌꯥꯝ ꯑꯃꯗꯤ ꯄꯨꯊꯣꯛꯈꯤ ꯑꯗꯨ ꯃꯥꯅ ꯍꯩꯇ꯭ꯔꯤꯗꯣ ꯃꯥꯅ ꯑꯦꯖꯁ ꯇꯧꯕ ꯉꯝꯗ꯭ꯔꯤꯗꯣ ꯀꯔꯤꯒꯤꯅꯣ ꯍꯥꯏꯕꯗꯣ ꯑꯈꯣꯏꯅꯖꯨ ꯑ ꯍꯥꯏꯕꯤꯒꯗꯕꯅꯦꯕ ꯅꯪ ꯀꯔꯤꯗ ꯄꯥꯝꯗ꯭ꯔꯤꯅꯣ ꯅꯪ ꯀꯔꯤꯗ ꯃꯥꯅ ꯀꯅꯣ ꯇꯧꯕꯗꯣ ꯀꯔꯤꯗ ꯄꯦꯟꯗ꯭ꯔꯤꯅꯣ ꯍꯥꯏꯕꯗꯣ ꯃꯁꯤ ꯑꯈꯣꯏꯅ ꯑꯉꯥꯡꯖꯤꯡꯖꯤꯗꯁꯨ ꯑ ꯌꯥꯟ ꯇꯥꯅꯅꯕ ꯑꯗꯒꯤ ꯇꯥꯟꯅꯕ ꯇꯥꯛꯄꯤꯕ ꯃꯊꯧꯖꯨ ꯇꯥꯕ꯭ꯔꯅ ꯈꯟꯂꯤꯀꫭ
ꯌꯥꯝ ꯇꯥꯈ꯭ꯔꯖꯥꯠꯅꯤꯗ ꯍꯧꯖꯤꯛꯀꯥꯟ ꯑꯉꯥꯡꯖꯤꯡꯖꯦ ꯑ ꯀꯅꯤꯡꯁꯨ ꯌꯥꯝꯅ ꯍꯩꯔꯦ ꯁꯤꯡꯉꯦꯕ ꯑꯈꯣꯏꯅ ꯅꯋꯥꯏ ꯄꯪꯉꯛꯄꯗꯨꯒ ꯍꯥꯏꯔꯒꯗꯤ
ꯍꯥꯥ
ꯍꯧꯖꯤꯛꯀꯥꯟ ꯑꯉꯥꯡꯁꯤꯡ ꯌꯥꯝ ꯁꯤꯡꯈ꯭ꯔꯖꯥꯠꯅꯤ ꯄꯦꯔꯦꯟꯁ ꯁꯤꯗ ꯑꯦ ꯑꯩꯅ ꯁꯨꯃꯥꯏꯅ ꯍꯥꯏꯔꯒ ꯌꯥꯅꯤ ꯁꯨꯃꯥꯏꯅ ꯍꯥꯏꯔꯗꯤ ꯊꯥꯖꯅꯤ ꯍꯥꯏꯔ ꯁꯥꯟꯅꯕꯖꯦ ꯍꯩꯔꯦꯕ
ꯑꯥ ꯑꯗꯒꯤ ꯍꯥꯏꯔꯣ ꯍꯥꯏꯔꯣ ꯎꯝ
ꯊꯤꯍꯟꯗꯕ ꯍꯥꯏꯕꯁꯤ ꯁꯤꯅ ꯈ꯭ꯋꯥꯏꯗꯒꯤ ꯐꯔꯦ
ꯍꯣꯏ ꯑꯗꯒꯤ ꯀꯅꯥ ꯒꯨꯝꯕ ꯑꯩꯒꯤ ꯐ꯭ꯔꯦꯟ ꯁꯥꯔꯀꯜ ꯏꯃꯥꯟꯅꯕ ꯀꯥꯡꯕꯨꯅꯀꯣ ꯑꯥ ꯁꯦ ꯍꯥꯏꯕ ꯑꯩ ꯑꯩꯉꯣꯟꯗꯕꫭꯛꯇ ꯍꯥꯏꯔꯛꯄ ꯌꯥꯎꯒꯤꯕ ꯑꯁ ꯑꯩ ꯑꯗꯨꯏ ꯑꯣꯖꯥꯗꯨꯗꯤ ꯑꯩ ꯏꯆꯥꯅꯨ ꯏꯆꯥꯖꯤꯒ ꯁꯨꯡꯆꯥꯟ ꯆꯥꯟꯅꯗꯦ ꯃꯥ ꯍꯩꯅꯗꯦꯌꯦ ꯑꯗꯨꯗꯤ ꯑꯥ ꯃꯃꯥ ꯗꯨ ꯀꯅꯣ ꯇꯧꯋꯦꯌꯦ ꯑꯗꯨꯒꯨꯝꯕ ꯌꯥꯝ ꯍꯥꯏꯅꯩ ꯑꯗꯨ ꯃꯤꯒꯤ ꯃꯦꯠꯁꯀꯤ ꯑꯣꯖꯥ ꯑꯐꯥꯎꯕ ꯈꯔ ꯂꯩꯀꯣ ꯑꯈꯣꯏ ꯁ꯭ꯋꯥꯏꯗ ꯑꯈꯣꯏ ꯃꯤ ꯃꯌꯥꯝꯅ ꯇꯥꯟꯅꯔꯤꯗꯨꯒ ꯑꯗꯣ ꯃꯣꯏꯅ ꯑ ꯃꯥꯅ ꯇꯥꯛꯏꯗꯣ ꯑꯥ ꯑꯗꯨ ꯇꯧꯕꯅꯦ ꯑꯁ ꯑꯩ ꯏꯆꯥꯅ ꯄꯥꯝꯗꯦꯌꯦ ꯀꯥꯏꯅ ꯑꯉꯥꯡꯗꯨꯅ ꯉꯝꯅ ꯆꯠꯄꯗꯧ ꯇꯧꯕꯗꯣ
ꯃꯗꯨ ꯐꯠꯇꯦ ꯃꯗꯨ ꯐꯠꯇꯦꯗꯤ ꯑꯣꯖꯥ ꯅꯪ ꯃꯌꯥꯝꯅ ꯃꯌꯥꯝ ꯂꯣꯏꯝ ꯐꯥꯎꯅ ꯔꯤꯖꯦꯛ ꯇꯧꯔꯛꯄ ꯑꯣꯖꯥ ꯑꯣꯏꯔꯒꯗꯤ ꯑꫭ
ꯑꯣꯀꯦ ꯑꯗꯨꯃ ꯌꯥꯔꯦ ꯑꯥ ꯑꯗꯨ ꯃꯥꯅ ꯃꯥꯅ ꯇꯥꯂꯛ ꯄꯁꯦ ꯑ ꯃꯌꯥꯝꯅ ꯇꯥꯛꯏꯗꯨꯒ ꯏꯁꯣꯏ ꯁꯣꯏꯅꯩ ꯑꯥ ꯃꯥ ꯀꯅꯣ ꯇꯧꯗꯦ ꯑ ꯍꯩꯕ ꯈꯔ ꯋꯥꯠꯂꯤ ꯈꯣꯠꯂꯤ ꯍꯥꯏꯕꯃꯗꯤ ꯌꯥ ꯐꯔꯦꯀꯣ ꯑꯗꯨ ꯅꯠꯇꯕ ꯀꯃꯜ ꯑꯣꯏꯅ ꯃꯤꯅ ꯑꯦ ꯐꯔꯦꯅ ꯃꯌꯥꯝꯁꯨ ꯑꯗꯨꯝ ꯂꯥꯛꯅꯔꯤꯕ ꯑꯗꯒꯤ ꯏꯁꯦꯡ ꯁꯦꯡꯅ ꯍꯥꯏꯕꯗ ꯄꯣꯖꯤꯁꯟ ꯍꯣꯜꯗꯔ ꯃꯌꯥꯝ ꯑꯃ ꯄꯨꯊꯣꯛꯈꯤ ꯑꯈꯣꯏ ꯁ꯭ꯋꯥꯏꯗ ꯑꯣꯏꯔꯤ ꯑꯣꯖꯥꯖꯤꯀꯣ ꯏꯪꯂꯤꯁꯀꯤꯕꯨ ꯑꯣꯏꯔꯣ ꯃꯦꯠꯁꯀꯤꯕꯨ ꯑꯣꯏꯔꯣ ꯑꯈꯣꯏ ꯁ꯭ꯋꯥꯏꯗꯁꯨ ꯍꯥꯏꯌꯥꯔ ꯀ꯭ꯂꯥꯁ ꯇꯥꯛꯄ ꯈꯔ ꯂꯩꯌꯦꯕ ꯑꯗꯨꯝ ꯑꯗꯨ ꯑꯗꯨ ꯃꯌꯥꯝꯖꯦ ꯑ ꯑꯗꯨꯃꯥꯏꯟ ꯇꯧꯅ ꯇꯥꯑꯒ ꯃꯌꯥꯝ ꯃꯥꯅ ꯑꯗꯨꯝ ꯄꫭ ꯄꯣꯖꯤꯁꯜ ꯍꯣꯜꯗꯔ ꯃꯌꯥꯝ ꯄꯨꯊꯣꯛꯄꯤꯔꯤ ꯑꯗꯩ ꯀꯅꯣ ꯇꯧꯋꯤ ꯑꯗꯣ ꯃꯥꯅ ꯇꯥꯛꯄꯖꯦ ꯍꯩꯇꯦ ꯍꯥꯏꯕꯗꯤ ꯌꯥꯕ ꯅꯠꯇ꯭ꯔꯤꯕ
ꯃꯥꯅꯦ ꯃꯥꯅꯦ ꯑꯗꯨꯅ ꯇꯥꯛꯄꯗꯤ ꯑꯗꯨꯏꯇꯥꯔꯒꯗꯤ ꯃꯥꯅꯁꯨ ꯄꯦꯔꯦꯟꯁ ꯃꯣꯏꯅꯁꯨ ꯈꯟꯒꯗꯧꯅꯦ ꯑꯦ ꯑꯉꯥꯡ ꯃꯌꯥꯝ ꯃꯌꯥꯝ ꯇꯝꯅꯔꯤꯅ ꯑꯗꯨꯏꯗꯤ ꯑꯩ ꯏꯆꯥꯁꯤꯅ ꯍꯥꯏꯔꯤꯁꯤꯅ ꯀꯔꯤꯅꯣ ꯍꯥꯢꯕꯗꯣ ꯈꯜꯂ ꯀꯥꯟꯗ ꯍꯦ ꯏꯕꯦꯝꯃ
ꯎꯝ
ꯁꯨꯃꯥꯏ ꯇꯧꯗꯅ ꯑꯦ ꯅꯪꯅ ꯁꯨꯝ ꯃꯇꯝ ꯈꯔꯒꯤ ꯑꯍꯥꯟꯕ ꯌꯥꯎꯕꯒꯤ ꯍꯩꯅꯗꯕ ꯑꯣꯏꯔꯝꯒꯅꯤ ꯇꯪ ꯈꯜꯂꯒ ꯌꯦꯡꯉꯣ ꯇꯞ ꯇꯞꯅ ꯍꯩꯅꯔꯛꯀꯅꯤ ꯍꯥꯏꯅ ꯊꯦꯝꯕꯤꯕꯩ ꯃꯍꯨꯠꯇ ꯑꯩ ꯏꯆꯥꯅ ꯄꯥꯝꯗꯦꯅ ꯍꯣꯡꯗꯣꯛꯂꯒꯗꯤ ꯑꯉꯥꯡꯗꯨꯅ ꯈꯟꯒꯗꯕ ꯋꯥꯈꯜꯗꯨꯁꯨ ꯄꯦꯔꯦꯟꯁꯅ ꯈꯔ ꯈꯟꯕꯤꯕ ꯗꯔꯀꯥꯔꯅꯤ
ꯑꯗꯨ ꯑꯗꯨꯅꯦ ꯃꯥꯅ ꯑꯥꯗꯨ ꯇꯨꯏꯁꯟ ꯑꯣꯖꯥꯗꯒꯤ ꯐꯥꯔꯁ ꯇꯨꯏꯁꯟ ꯑꯣꯖꯥ ꯗꯒꯤ ꯍꯧꯔꯛꯀꯗꯣꯏꯅꯦ ꯑꯗꯒꯤ ꯁ꯭ꯀꯨꯜꯗꯒꯤ ꯁ꯭ꯀꯨꯜꯗ ꯑꯃꯨꯛ ꯂꯥꯛꯀꯗꯣꯏꯅꯦꯕ
ꯃꯥꯅꯦ ꯑꯗꯨꯇꯥꯔꯗꯤ ꯁ꯭ꯀꯨꯜꯗ ꯃꯥꯅ ꯑꯣꯖꯥ ꯍꯩꯅꯗꯕ ꯌꯥꯎ ꯇꯥꯔꯒ ꯗꯤ ꯍꯣꯡꯗꯣꯛꯀꯗꯧꯔꯤꯕ꯭ꯔ ꯇꯨꯢꯁꯟꯒꯤ ꯗꯤ ꯁꯤꯟꯕ ꯌꯥꯔꯦ ꯃꯥ ꯍꯩꯅꯗ꯭ꯔꯦꯅ ꯑꯣꯖꯥ ꯑꯃ
ꯎꯝ
ꯁ꯭ꯀꯨꯜꯒꯤ ꯑꯣꯖꯥꯗꯣ ꯍꯩꯅꯗ꯭ꯔꯒꯗꯤ ꯃꯥ ꯁ꯭ꯀꯨꯜ ꯍꯣꯡꯕ ꯗꯔꯀꯥꯔ ꯑꯣꯏꯔꯤꯕ꯭ꯔ
ꯑꯣꯏꯔꯤꯕ꯭ꯔ ꯑ
ꯃꯃꯥ ꯃꯄꯥꯗꯨ ꯃꯥꯅ ꯌꯥꯅꯤꯡꯗ꯭ꯔꯒꯗꯤ ꯃꯃꯥ ꯃꯄꯥꯗꯨ ꯁꯤꯟꯕ ꯗꯔꯀꯥꯔ ꯑꯣꯏꯔꯤꯕ꯭ꯔꯥ ꯍꯥꯏꯕꯁꯤꯁꯨ ꯀꯣꯏꯁꯟ ꯑꯃꯅꯦꯕ
ꯁꯤꯖꯨ ꯀꯣꯏꯁꯟ ꯑꯃꯅꯦ ꯍꯪꯗ ꯀꯩꯅꯣ ꯇꯧꯗ ꯌꯥꯗꯕ꯭ꯔꫭ
ꯎꯝ ꯃꯥꯅꯦ ꯑꯗꫭꯝ ꯗ ꯈꯔ ꯀꯨꯞꯊꯅ ꯈꯟꯕꯤꯔꯗꯤ ꯐꯒꯗꯧꯅꯦ ꯄꯦꯔꯦꯟꯁ ꯀꯩꯁꯨ ꯎꯝ
ꯑꯗꯨꯗꯒꯤ ꯑꯃ ꯀꯅꯣꯅ ꯑꯥ ꯍꯧꯖꯤꯛꯇꯤ ꯑꯃꯔꯣꯝꯗ ꯁ꯭ꯀꯨꯜꯒꯩꯖꯤꯖꯨ ꯃꯥꯅ ꯃꯥꯅ ꯑꯥ ꯀꯅꯣ ꯇꯧꯕꯖꯦ ꯑ ꯌꯦꯡꯉꯀꯥꯟꯗ ꯑꯐꯕ ꯁꯥꯇ꯭ꯔ ꯄꯨꯊꯣꯛꯆꯅꯕꯅ ꯇ꯭ꯔꯥ ꯀꯔꯤꯀꯔꯝ ꯃꯌꯥꯝ ꯑꯃ ꯇꯥꯛꯅꯅꯕꯖꯨ ꯍꯣꯠꯅꯖꯔꯤꯗꯅ ꯑ
ꯃꯥꯒꯤ ꯁꯥꯇ꯭ꯔ ꯐꯍꯟꯅꯤꯡꯗꯕ ꯑꯣꯖꯥ ꯌꯥꯎ
ꯌꯥꯎꯄꯣꯟꯇꯦ ꯌꯥꯎꯄꯣꯟꯇꯦ ꯃꯥꯒꯤꯁꯨ ꯃꯃꯥꯏꯅꯦ ꯑꯥ
ꯈꯤꯇꯪ ꯈꯟꯗꯕ ꯑꯃ ꯗꯔꯀꯥꯔ ꯑꯣꯏ ꯑꯉꯥꯡ ꯑꯃꯅ ꯀꯝꯄ꯭ꯂꯦꯟ ꯂꯥꯛꯄ ꯃꯇꯝꯗ ꯀꯌꯥꯝ ꯃꯔꯝ ꯆꯥꯏ ꯆꯥꯗꯦ ꯍꯥꯏꯕꯁꯤ ꯈꯟꯊꯕ ꯌꯥꯝ ꯗꯔꯀꯥꯔ ꯑꯣꯏꯕ ꯖꯥꯠꯅꯤꯗ
ꯍꯣꯏ ꯍꯣꯏ ꯎꯝ
ꯑꯗꯨꯅ ꯎꯝ ꯄꯦꯔꯦꯟꯇꯤꯡꯒꯤ ꯎꯝ ꯄꯦꯔꯦꯟꯇꯤꯡꯒꯤ ꯀ꯭ꯂꯥꯁ ꯈꯛ ꯂꯧ ꯂꯥꯛꯅꯔꯤꯁꯦ ꯄꯦꯔꯦꯟꯇꯤꯡꯁꯦ ꯌꯥꯝ ꯃꯔꯨ ꯑꯣꯏꯔꯑꯦ ꯍꯥꯏꯕꯁꯦ ꯎꯝ
ꯀꯅꯣ ꯇꯧꯔꯒ ꯑꯗꯨꯅꯦ ꯁ꯭ꯀꯨꯜꯗ ꯈꯤꯇꯪ ꯑ ꯃꯥꯒꯤ ꯑ ꯀꯅꯣ ꯇꯧꯔꯒ ꯁꯥꯇ꯭ꯔ ꯃꯌꯥꯝ ꯑꯗꯨꯛ ꯌꯥꯝꯕ ꯁꯥꯇ꯭ꯔ ꯃꯌꯥꯝꯗꯨꯗꯤ ꯂꯣꯏꯅꯃꯛ ꯑꯥ ꯀꯅꯣ ꯇꯧꯔꯦ ꯑꯥ ꯄꯨꯕ ꯉꯝꯃꯤꯀꯣ ꯑꯗꯒꯤ ꯀꯅꯥ ꯒꯨꯝꯕꯅ ꯍꯥꯏ ꯑꯁ ꯑꯁꯤ ꯁ꯭ꯀꯨꯜꯖꯤꯗꯤ ꯇꯝꯍꯟ ꯌꯥꯄꯣꯟꯇꯦ ꯑꯉꯥꯡ ꯀꯣꯛ ꯆꯥꯛꯏ ꯃꯣꯏ ꯑꯁꯤꯗ ꯇꯝꯃꯒ ꯑꯦꯛꯁꯇ꯭ꯔꯥ ꯀꯔꯤ ꯀꯔꯝ ꯃꯌꯥꯝ ꯑꯃ ꯍꯥꯞꯆꯟꯗꯅ ꯑꯉꯥꯡꯖꯤꯡꯖꯦ ꯑ ꯕ꯭ꯔꯦꯟꯒꯖꯦ ꯄꯨꯡꯆꯥꯏ ꯆꯥꯏꯗꯣꯔꯦ ꯒꯥꯏꯅ ꯍꯥꯏꯕꯁꯨ ꯌꯥꯎꯋꯤ ꯑ ꯑ
ꯍꫭ ꯍꯣꯏ ꯐꯔꯦ ꯐꯔꯦ ꯑꯗꯨꯅ ꯏꯌꯥꯝꯕ ꯑꯃꯨꯛ ꯐꯥꯎꯅꯔꯖꯤ ꯊꯣꯏꯗꯣꯛꯄ ꯀꯣꯟꯅ ꯑꯃꯨꯛ ꯐꯖꯅꯃꯨꯛ ꯄꯨꯜꯂꯁꯤ
ꯄꯨꯟꯖꯦ ꯄꯨꯟꯖꯦ ꯑꯋꯥ ꯅꯨꯡꯉꯥꯏ ꯋꯥꯔꯤ ꯁꯥꯗꯨꯝ ꯁꯥꯖꯦ
ꯍꯣꯏ ꯍꯣꯏ ꯍꯣꯏ ꯑ ꯐꯔꯦ ꯐꯔꯦ ꯏꯌꯥꯝꯕ ꯎꯝ